ꯚꯥꯏ ꯅꯨꯡꯉꯥꯏꯔꯤꯕꯣ ꯑꯧ ꯇꯥꯏꯌꯦ
ꯅꯨꯡꯉꯥꯏꯦ
ꯑꯁ ꯅꯪ ꯅꯪ ꯈꯣꯟꯖꯦꯜꯁꯦ ꯇꯥꯗꯕ ꯌꯥꯝ ꯀꯨꯏꯔꯦꯅ ꯑꯩꯅ ꯇꯧꯔꯛꯏꯅꯤ
ꯊꯣꯛꯇꯅ ꯇꯧꯔꯛꯑꯦ ꯑꯗꯨ ꯍꯥꯏꯔꯒꯅꯤ ꯚꯥꯏ ꯅꯍꯥꯟꯥꯁꯦ ꯅꯣꯏ ꯌꯨꯝꯝꯗ ꯂꯥꯛꯑꯝꯃꯦ ꯅꯣꯏ ꯌꯨꯝꯗ ꯐꯖꯅ ꯁꯥꯏꯌꯦꯦꯅ
ꯍꯣꯏꯌꯨꯡꯨꯔꯣ
ꯍꯣꯏ ꯀꯩꯅꯣ ꯈꯨꯁꯨꯗꯣ ꯂꯩꯇ꯭ꯔꯦꯊ ꯍꯣꯏ ꯍ ꯀꯅꯥ ꯈꯗꯣꯏ ꯔꯣ
ꯑꯁ ꯅꯠꯇꯦ ꯅꯠꯇꯦ ꯑꯗꯨꯏ ꯁꯥꯕꯗꯣ ꯋꯥ ꯌꯥꯝ ꯊꯣꯛꯈ꯭ꯔꯖꯥꯠꯅꯤꯀꯣ
ꯌꯥꯝ ꯐꯖꯩ ꯍꯥꯏꯕ ꯍꯩꯀꯣꯜꯗꯒꯤ ꯂꯩꯀꯣꯜꯗꯒꯤ
ꯎꯝ ꯁꯥꯕ ꯂꯣꯏꯗ꯭ꯔꯤꯌꯦ ꯚꯥꯏ ꯑꯗꯨꯗꯣ ꯀꯩꯅꯣ ꯇꯧꯕ ꯍꯥꯏꯗꯤ ꯌꯨꯝ ꯁꯥꯕ ꯃꯤꯁꯤꯡꯅꯅꯦ ꯌꯨꯝ ꯁꯥꯕ ꯃꯤꯁꯤꯡꯁꯤꯒ ꯑꯗꯨꯒ ꯑꯩꯈꯣꯏ ꯑꯩꯈꯣꯏꯒꯤ ꯏꯃꯨꯡ ꯃꯤꯁꯤꯡꯁꯤꯒ ꯃꯣꯠ ꯆꯥꯟꯅꯗꯕ ꯑꯩꯈꯣꯏꯅ ꯃꯆꯨꯗꯣ ꯑꯩꯈꯣꯏꯅ ꯃꯆꯨꯗꯣ ꯑꯃ ꯍꯥꯏꯕ ꯃꯣꯏꯅ ꯑꯃ ꯇꯧꯔꯛꯄ ꯑꯗꯨꯃꯥꯏꯅ ꯇꯧꯋꯦꯕ ꯑꯗꯨꯏꯗꯨꯅ ꯑꯗꯨꯏ ꯃꯇꯥꯡꯗ ꯑꯩꯈꯣꯏ ꯋꯥꯗꯤ ꯈꯔ ꯌꯦꯠꯅꯈꯤꯕꯅꯤ ꯑꯗꯣ ꯂꯣꯏꯁꯤꯗꯤ ꯂꯣꯏꯁꯤꯜꯂ ꯂꯛꯄꯗꯤ ꯑꯗꯨꯝ ꯂꯣꯏꯁꯤꯜꯂꯛꯄꯗꯤ ꯍꯧꯔꯦ ꯚꯥꯏ ꯑꯗ ꯅꯪꯁꯨ ꯅꯣꯡꯃ ꯀꯣꯏꯔꯛꯎꯗꯅ
ꯍꯥꯏꯔꯛꯀꯦ ꯑꯩꯅ ꯈ꯭ꯋꯥꯏ ꯄꯥꯝꯖꯩꯗꯤꯅꯦ ꯅꯣꯏ ꯂꯩꯀꯣꯜꯗꯨꯅꯦ ꯍꯥꯏꯕ ꯕꯥꯚꯏ ꯂꯩ ꯃꯆꯨꯁꯤꯡꯗꯨꯕꯨ ꯀꯥꯏꯗꯦ ꯂꯧꯔꯔꯤꯅꯣ ꯍꯥꯏꯕ ꯀꯥꯏꯗꯩ ꯆꯥꯔꯗꯧꯒꯦ ꯌꯥꯝ ꯐꯖꯩꯌꯦ
ꯃꯄꯥꯟꯗ ꯊꯥꯔꯤꯕ ꯒꯝꯂꯥꯗ ꯊꯥꯔꯤꯕꯁꯤꯡꯗꯨꯔꯣ ꯅꯠꯇ꯭ꯔꯒ ꯃꯨꯊꯛꯀꯤꯗꯨꯔꯣ
ꯂꯣꯏ ꯐꯖꯩꯦꯝꯃ ꯃꯈꯥꯁꯨ ꯃꯅꯤꯡꯁꯨ ꯑꯌꯦꯡꯕ ꯅꯪ ꯉꯥꯎꯅꯔꯤꯕ ꯑꯃ ꯀꯣꯟꯗꯣꯡꯗꯒꯤ ꯎꯕꯗꯣ ꯈꯨꯐꯖ ꯑꯃ ꯂꯩꯇ꯭ꯔꯦ ꯄꯨꯈ꯭ꯔꯤ ꯃꯆꯥ ꯑꯃꯁꯨ ꯂꯩꯍꯧꯋꯦ ꯀꯩꯅꯣ ꯅꯣꯏ ꯌꯥꯝ ꯌꯥꯝ ꯐꯖꯩꯗꯣ ꯀꯩꯅꯣ
ꯂꯩ ꯂꯩ ꯄꯨꯈ꯭ꯔꯤ ꯃꯆꯥꯗꯨꯅꯅꯦ ꯑꯗꯨꯝ ꯃꯔꯛ ꯃꯔꯛꯇ ꯀꯩ ꯀꯩ ꯍꯥꯏꯅꯤ ꯑꯉꯥꯡꯁꯤꯅ ꯑꯗꯨꯝ ꯏꯔꯣꯏꯅꯤꯡꯕ ꯍꯥꯏꯇꯥꯔꯦꯅꯦ ꯑꯗꯨ ꯏꯁꯤꯡ ꯀꯨꯝꯅꯤꯡꯕ ꯂꯩꯔꯗꯤꯅ ꯑꯗꯨꯝ ꯁꯥꯕꯤꯕ ꯋꯥꯅꯤꯗ ꯌꯥꯝꯅ ꯀꯩꯅꯣ ꯇꯧꯗꯕꯅꯤ ꯐꯨ꯭ꯔꯤꯗꯨꯗꯤ ꯌꯥꯝ ꯂꯨꯗꯕꯅꯤ
ꯎꯝ ꯅꯣꯏꯗꯗꯥꯏ ꯃꯆꯥ ꯑꯃ ꯂꯩꯗꯥꯏꯅꯦ ꯃꯥꯗꯤ ꯍꯔꯥꯎꯔꯝꯃꯅꯤꯅ
ꯎꯝ ꯑꯁ ꯔꯣꯏ ꯂꯣꯏ ꯔꯦ ꯏꯃ ꯇꯧꯔꯤꯁꯦ ꯃꯌꯨꯝꯗꯒ ꯂꯩꯌ ꯌꯥꯗ꯭ꯔꯦ ꯑꯩꯈꯣꯏ ꯌꯨꯝꯁꯦ ꯍꯦꯛ ꯁꯥꯕꯗꯒꯤ
ꯑꯥ ꯑꯗꯨꯅꯤ ꯑꯉꯥꯡꯅꯗꯤ ꯄꯥꯝꯖꯕ ꯑꯣꯏꯣꯏꯔꯝꯅꯤ ꯏꯁꯤꯡ ꯑꯉꯥꯡꯒ ꯑꯉꯥꯡꯒ ꯏꯁꯤꯡꯒ ꯍꯥꯏꯔꯗꯅ ꯑꯉꯥꯡꯅ ꯏꯁꯤꯡ ꯄꯥꯝꯖꯕ ꯍꯥꯏ
ꯑꯗꯨꯅꯦ ꯑꯩꯈꯣꯏꯒꯤ ꯂꯩꯁꯤꯡꯗꯣ ꯀꯩꯅꯣ ꯎꯝ ꯀꯩꯊꯦꯜꯗꯅꯦ ꯂꯩꯔꯨꯑꯦꯕ ꯀꯩꯊꯦꯜ ꯀꯩ ꯍꯥꯏꯅꯤ ꯃꯣꯏꯒꯤ ꯑꯥꯠ ꯆꯤꯡꯗ ꯂꯩꯕ ꯃꯤꯁꯤꯡꯗꯤ ꯂꯩ ꯌꯥꯝ ꯄꯥꯝꯖꯩꯗꯅꯀꯣ ꯉꯥꯎꯖꯩꯗꯅ
ꯑꯣꯗꯤ ꯄ ꯄ ꯁ
ꯎꯝ ꯑꯌꯨꯛ ꯉꯇꯥ ꯊꯥꯏꯌꯦꯕ ꯑꯗꯨꯝ ꯄꯨꯡ ꯃꯔꯤ ꯃꯈꯥꯏ ꯃꯉꯥ ꯑꯗꯨꯋꯥꯏꯗ ꯑꯩꯁꯨ ꯑꯗꯨꯝ ꯒꯥꯔꯤꯁꯦ ꯐꯐꯠ ꯊꯧꯔꯒ ꯊꯣꯛꯎꯋꯦ ꯑꯗꯨꯗꯩꯗꯤ ꯑꯗꯨꯝ ꯈꯟ ꯈꯜꯂꯒ ꯑꯗꯨꯝ ꯄꯨꯔꯛꯑꯕꯅꯤ
ꯒꯥꯔꯤ ꯂꯩꯕ ꯅꯨꯡꯉꯥꯏꯖꯔꯕꯅꯤꯅꯦ ꯒꯥꯔꯤ ꯂꯩꯇꯕ ꯑꯩꯈꯣꯏꯗꯤ ꯈꯣꯡ ꯈꯨꯠ ꯇꯦꯛꯄ ꯆꯞ ꯃꯥꯟꯅ
ꯅꯪꯁꯤꯁꯨ ꯑꯗꯨꯃꯛꯇꯤ ꯍꯥꯏꯅꯨꯍꯦ
ꯑꯦ ꯏꯕꯦꯝꯃ ꯍꯧꯖꯤꯛꯀꯥꯟ ꯑꯆꯦꯟꯕ ꯒꯥꯔꯤꯗ ꯆꯠꯇꯣꯏ ꯁꯔꯛꯄꯗꯤꯅꯦ ꯑꯩ ꯆꯠꯊ ꯆꯠ ꯇꯣꯛꯆꯔꯒꯦ ꯉꯥꯏꯕꯗ ꯌꯥꯝ ꯋꯥꯏ ꯍꯥꯏꯕ ꯄꯨꯡ ꯑꯅꯤ ꯑꯍꯨꯝ ꯉꯥꯏ ꯍꯥꯏꯕ
ꯖꯤꯀꯥꯟ ꯒꯥꯔꯤꯁꯦ ꯑꯗꯨꯃꯥꯏꯅꯗꯤ ꯇꯧꯕꯅꯤ
ꯑꯁ ꯑꯗꯣ ꯈꯪꯗꯦ ꯅꯣꯏ ꯌꯨꯝ ꯐꯖꯕꯗꯣ ꯎꯔꯒꯅꯦ ꯑꯩꯈꯣꯏ ꯌꯨꯝꯁꯤꯗꯤ ꯁꯥꯔꯗꯤ ꯑꯦ ꯁꯥꯔꯁꯦꯗꯅ ꯃꯌꯥꯝ ꯆꯪꯗꯅ ꯀꯩꯕꯨꯡ ꯃꯤꯈꯩꯁꯤꯅ ꯅꯣꯏ ꯈꯨꯕꯁꯨ ꯑꯗꯨ ꯀꯩꯅ ꯃꯆꯨꯗꯨꯅꯦ ꯑꯩꯅ ꯌꯥꯝ
ꯅꯪꯁꯦ ꯌꯥꯝ ꯊꯥꯒꯠꯄ ꯑꯃ ꯌꯥꯎꯔꯛꯇꯅ ꯑꯩ ꯀꯩ ꯍꯥꯏꯐꯝ ꯈꯪꯗ꯭ꯔꯤꯗ
ꯊꯥꯒꯠꯄ ꯅꯠꯇꯦ ꯅꯣꯏ ꯆꯪ ꯊꯣꯡꯒꯥꯟꯗꯨꯅ ꯃꯔꯣꯡ ꯐꯖꯩꯕ ꯅꯤꯡꯊꯧꯒꯤ ꯃꯥꯕꯤ ꯃꯀꯣꯟ ꯅꯨꯡ ꯆꯪꯉ ꯉ ꯃꯥꯂꯦ ꯀꯔꯤ ꯐꯖꯠꯅꯣ ꯉꯥꯎꯔꯦ ꯃꯥꯜꯂꯤ ꯀ ꯀꯣꯅꯨꯡ ꯃꯥꯜꯂꯦ ꯀꯣꯅꯨꯡ
ꯑꯁ ꯋꯥꯟꯖ ꯍꯥꯏꯔ ꯀ ꯅ ꯍꯦ
ꯎ ꯄꯩꯁꯥꯗꯤ ꯍꯥꯏꯖꯤꯟꯗꯅ ꯆꯪꯉꯝꯃꯅꯤ ꯀꯣꯅꯨꯡꯗꯤ ꯃꯥꯜꯂꯦ ꯅꯪꯁꯦꯅ ꯅꯤꯡꯊꯧ ꯃꯆꯥ ꯅꯨ ꯄꯤꯛ ꯅꯣꯏ ꯄꯥꯔꯅꯤ ꯎꯄꯥꯏ ꯃꯁꯛꯇꯨꯅ ꯈꯔ ꯅꯤꯡꯊꯧ ꯃꯥꯟꯕꯅꯦ ꯅꯣꯏ ꯃꯥ ꯀꯨ ꯐꯖ ꯑꯗꯨꯒ ꯅꯣꯏꯣꯏ ꯅꯣꯏ ꯅꯣꯏ ꯅꯣꯏ ꯃꯥꯏ ꯃꯁꯛ ꯉꯥꯛꯁꯤ ꯈꯨꯂꯩꯗꯣ ꯃꯌꯥꯗꯨꯅꯦ ꯍꯥꯏꯕ ꯑꯩ ꯌꯥꯝ ꯉꯥꯎꯁꯦ ꯅꯣꯛꯄ
ꯍ ꯃꯉꯣꯟꯗ ꯍꯣꯔꯦꯟ ꯇꯃꯗꯤ ꯃꯥꯗꯤ ꯍꯔꯥꯎꯕꯗ ꯁꯤꯒꯅꯤ ꯐꯔ ꯀꯅꯤ ꯂꯅꯤ
ꯐꯖꯩꯕ
ꯍꯥꯏꯔꯒ ꯑꯩꯈꯣꯏꯒꯤ ꯌꯨꯝꯁꯦ ꯍꯧꯖꯤꯛꯇꯤ ꯂꯣꯏꯔꯛꯏꯅꯀꯣ ꯚꯏ ꯑꯗꯨꯗ ꯑꯩꯅ ꯉꯍꯥꯟ ꯑꯩꯈꯣꯏ ꯌꯨꯝ ꯁꯥꯗ꯭ꯔꯤꯉꯩꯗ ꯅꯪꯉꯣꯟꯗ ꯍꯥꯏꯈꯤꯗꯥꯏꯅꯦ ꯑ ꯍꯧꯗꯣꯡꯕꯨ ꯑꯁꯣꯝ ꯃꯄꯥꯟꯂꯣꯝꯒꯤ ꯑꯆꯧ ꯑꯆꯧꯕꯗꯣ ꯃꯇꯨꯒ ꯌꯥꯝ ꯌꯥꯝ ꯏ ꯖꯧ ꯖꯧ ꯂꯥꯎꯕ ꯑꯗꯨꯏꯗꯣ ꯑꯩꯈꯣꯏꯁꯦ ꯍꯟꯗꯛ ꯆꯦꯜꯂꯦꯕꯀꯣ ꯑꯗꯨꯏꯗꯤ ꯂꯥꯛꯇꯤ ꯂꯥꯛꯇ꯭ꯔꯤꯌꯦ ꯑꯗꯣ ꯑꯩ ꯅꯉꯣꯟꯗ ꯐꯣꯇꯣ ꯊꯥꯔꯛꯒꯦ ꯌꯦꯡꯉꯣꯀꯣ ꯐꯖꯕ꯭ꯔꯅ
ꯍꯣꯏ ꯍꯣꯏ ꯊꯥꯎꯑꯣ ꯌꯦꯡꯒꯤꯦ
ꯈꯨꯠ ꯃꯆꯨ ꯑꯣꯏꯕꯅꯤ
ꯑꯣ
ꯎꯔꯕ ꯚꯥꯏ ꯐꯖꯩ ꯌꯥꯝ ꯐꯖꯩꯌꯦ ꯚꯥꯏ ꯑꯩ ꯑꯩꯅ ꯍꯦꯛ ꯈꯣꯏꯗꯥꯕꯗꯣ ꯑꯣꯏꯖꯕ
ꯀꯁꯦ ꯁꯪꯇ ꯁꯪꯉꯦ ꯍꯥꯏꯕ
ꯎꯝ
ꯑꯩ ꯁꯨꯋꯥꯥꯏ ꯃꯃꯤꯠ ꯁꯪ ꯐꯧꯗꯣꯡꯁꯨ ꯄꯥꯝꯃꯦ
ꯑꯧ ꯐꯖꯕꯅꯦ
ꯑꯁ ꯚꯥꯏ ꯅꯣꯏꯗꯤ ꯌꯨꯝꯗ ꯃꯇꯊꯣꯟꯅꯍꯤꯅꯤꯗꯅ ꯑꯩꯅ ꯁꯥꯅꯤꯡꯉꯁꯤꯅꯅꯦ ꯃꯊꯣꯟꯁꯦ ꯑꯅꯤꯗꯪ ꯑꯅꯤꯗꯪ ꯊꯥꯅꯤꯡꯉꯦꯕ ꯍꯥꯏꯗꯤ ꯅꯣꯏꯗꯧꯅ ꯏꯅꯥꯛ ꯀꯌꯥ ꯈꯨꯟꯕꯗꯤ ꯅꯠꯇꯦ ꯑꯗꯨ ꯑꯣꯏꯇꯥꯔꯁꯨ ꯁꯨꯝ ꯉꯥꯎꯖꯔꯨꯕ ꯔꯦ ꯑꯅꯤꯡꯉ
ꯀꯩꯅꯣ ꯑꯩꯈꯣꯏ ꯑꯩꯈꯣꯏꯁꯨ ꯏꯅꯥꯛ ꯀꯩꯔꯥꯛ ꯈꯨꯜꯂꯒ ꯁꯥꯕ ꯅꯠꯇꯦꯍꯦ ꯅꯪꯁꯨ ꯑꯗꯨꯃꯥꯏꯅꯗꯤ ꯍꯥꯏꯔꯛꯀꯅꯨꯍꯦ
ꯑꯩꯅ ꯈꯜꯂꯤꯁꯤꯅꯅꯦ ꯁꯨꯃꯥꯏ ꯁꯨꯃꯥꯏꯅ ꯁ ꯈꯟꯕ ꯅꯪ ꯁꯨꯝ ꯋꯥꯈꯜ ꯋꯥꯈꯜꯂꯣꯟ ꯁꯨꯝ ꯈꯔ ꯄꯤꯔꯛꯑꯣꯕ
ꯎꯝ ꯎꯝ
ꯑꯩꯅ ꯈꯜꯂꯤꯁꯤꯅ ꯍꯦꯛ ꯆꯪꯉꯛꯐꯝꯗꯣ
ꯎꯝ
ꯐꯣꯟꯗꯨꯗ ꯊꯣꯡꯒꯥꯟ ꯁꯥꯡꯉꯦ ꯀꯅ ꯋꯥꯡꯅ ꯁꯥꯅꯤꯡꯉꯦ ꯊꯣꯡꯒꯥꯟꯁꯤꯗꯤ ꯑꯗꯨꯗꯨꯒ ꯅꯥ ꯀꯟꯅꯝꯗꯔꯅꯦ ꯅꯥ ꯀꯔꯝꯗꯅ ꯍꯩ ꯉꯥꯛꯇ ꯊꯥꯏꯒꯦ ꯇꯧꯕ
ꯀꯪꯃꯕ ꯉꯗ ꯂꯅꯥꯀꯅꯝꯗꯅꯅꯦ ꯂꯩꯌꯦ ꯅꯥꯀꯔꯝꯗꯅ ꯂꯩ ꯉꯥꯛꯇ ꯊꯥꯏꯒꯦ ꯇꯧꯕ
ꯀꯩꯅꯣ ꯌꯥꯝ ꯐꯖꯅꯤꯌꯦ ꯑꯗꯨꯏꯗꯨꯁꯨ
ꯍꯥꯏꯗꯤꯅꯦꯦꯅꯦ ꯎ ꯄꯥꯝꯕꯤꯁꯦ ꯍꯩꯒꯤ ꯍꯩ ꯑꯣꯏꯅ ꯊꯥꯅꯤꯡꯉꯤꯁꯦ ꯀꯩꯅꯣꯗꯅꯦ ꯑꯗꯨꯝ ꯍꯩꯅ ꯐꯩ ꯍꯥꯏꯕ ꯍꯥꯏꯗꯤ ꯆꯥꯕꯁꯨ ꯌꯥꯕ ꯑꯗꯨꯝ ꯀꯂꯨꯝꯁꯨ ꯂꯥꯡꯕ ꯑꯗꯨꯒ ꯅꯨꯡꯁꯤꯠ ꯅꯨꯡꯁꯥꯁꯨ ꯁꯦꯡꯗꯣꯛꯄ ꯍꯩ ꯊꯥꯕꯁꯤꯅ ꯈ꯭ꯋꯥꯏ ꯐꯔꯦ ꯐꯚꯔꯥꯏ
ꯃꯥꯅꯤ ꯃꯥꯅꯦ
ꯍ
ꯑꯁ ꯚꯣꯏ ꯑꯗꯨ ꯍꯩ ꯊꯥꯕ ꯍꯩ ꯊꯥꯕ ꯍꯥꯏꯔꯤꯁꯦ ꯆꯦꯛꯁꯤꯜꯂꯨꯀꯣ ꯑꯪꯒꯨꯔꯒꯨꯝꯕꯗꯤ ꯊꯥꯔꯨꯅꯨꯀꯣ ꯍꯥꯏꯗꯤ ꯀꯥꯂꯦꯟꯗ ꯇꯦꯔꯥꯏꯈꯨꯝꯕꯤ ꯌꯥꯝ ꯂꯩꯕ ꯃꯣꯏꯗꯤ
ꯑꯣ
ꯑꯗꯨꯒ ꯀꯩ ꯍꯥꯏꯅꯤ ꯎꯝ ꯎꯆꯦꯛ ꯋꯥꯌꯥꯅ ꯂꯥꯛꯑꯒ ꯆꯥꯕꯕꯨꯗꯤ ꯀꯔꯤꯝ ꯀꯥꯏꯗꯦꯕꯀꯣ ꯑꯗꯨꯗ ꯎꯝ ꯑꯪꯒꯨꯔ ꯊꯥꯕꯁꯦ ꯃꯥꯏ ꯃꯅꯥꯒ ꯌꯥꯝ ꯀꯦꯜꯂꯛꯇ꯭ꯔꯥ ꯑꯗꯨꯗ ꯀꯩ ꯍꯥꯏꯅꯤ ꯎꯝ ꯌꯨꯝꯁꯦ ꯈꯨꯃꯣꯠ ꯑꯃ ꯇꯧꯋꯦꯕꯀꯣ ꯑꯩꯈꯣꯏ ꯑꯀꯣꯏꯕꯒꯤꯁꯦ ꯑꯗꯨꯒ ꯅꯨꯡꯇꯤꯒꯤ ꯁꯦꯡꯕ ꯉꯝꯗꯕ ꯐꯖꯕ ꯑꯣꯏꯔꯗꯤ ꯌꯨꯝ ꯀꯌꯥꯝ ꯐꯖꯕ ꯑꯣꯏꯔꯁꯨ ꯑꯗꯨꯝ ꯈꯟꯅꯗꯦꯕ
ꯑꯣ ꯑꯣ ꯑꯗꯨꯃꯥꯏꯅ ꯑꯁ ꯍꯣꯏ ꯆꯨꯝꯃꯤꯅꯦ ꯑꯗꯨ ꯑꯣꯏꯗꯤ
ꯑꯗꯨꯒ ꯑꯩ ꯀꯩꯅꯣꯝꯃ ꯍꯥꯏꯒꯅꯦ ꯅꯣꯏꯒꯤ ꯁꯥꯅꯤ ꯍꯥꯏꯔꯗꯤ ꯌꯦꯛ ꯆꯠꯄ ꯈꯣꯠꯄ ꯇꯧꯕꯗꯣ ꯑꯗꯣ ꯃꯤ ꯂꯩꯔꯕꯣ ꯂꯩꯇ꯭ꯔꯗꯤ ꯑꯩꯉꯣꯟꯗ ꯍꯥꯏꯔꯛꯑꯣꯀꯣ ꯑꯗꯨꯝ ꯑꯩꯈꯣꯏ ꯑꯉꯥꯡ ꯑꯃ ꯂꯩꯌꯦꯕ ꯑꯥ ꯑꯩ ꯏꯅꯥꯎ ꯅꯨꯄꯤꯒꯤ ꯈꯪꯅꯕ ꯃꯃꯥꯟꯅꯕ ꯑꯃ ꯂꯩꯕ ꯑꯗꯨꯒꯨꯝꯕ ꯇꯝꯕ ꯑꯗꯨ ꯃꯥꯅ ꯇꯧꯔꯒ ꯑꯩꯈꯣꯏꯗꯣ ꯁꯥꯈꯤꯕꯅꯤ
ꯑꯣ ꯑ ꯍꯃ
ꯃꯃꯟ ꯀꯩꯀꯩꯕꯨꯗꯤ ꯑꯗꯨꯝ ꯇꯥꯕ ꯈꯣꯠꯄꯗꯤ ꯑꯗꯨꯝ ꯈꯪꯅꯔꯕꯅꯤꯅ ꯑꯩꯈꯣꯏꯒꯤꯁꯤꯅ ꯍꯦꯟꯅ ꯐꯗꯣꯏ ꯃꯥꯂꯦꯕꯀꯣ ꯑꯗꯨꯒ ꯑꯉꯥꯡꯗꯣ ꯌꯥꯝ ꯐꯩꯌꯦꯕ ꯃꯄꯥꯟ ꯂꯝꯗꯒꯤ ꯇꯝꯂꯛꯂꯕꯅꯤꯅ ꯌꯥꯝꯅ ꯀꯩ ꯍꯥꯏꯅꯤ ꯂꯤꯡꯉꯤ ꯍꯥꯏꯇꯥꯔꯦ ꯃꯥꯏ ꯃꯀꯣꯛꯇꯣ ꯑꯗꯨꯒ ꯑꯩꯈꯣꯏꯅ
ꯎꯝ ꯎꯝ ꯑꯩꯅ ꯄꯥꯝꯃꯤꯁꯦ ꯅꯣꯏꯒꯤꯅ ꯑꯃꯨꯛ ꯏꯔꯣꯏꯐꯝ ꯑꯣꯏꯅ ꯊꯝꯃꯤꯗꯅ ꯑꯗꯨꯏ ꯃꯍꯨꯠꯇꯅꯦ ꯑꯩꯅ ꯄꯥꯝꯃꯤꯕꯁꯤꯅ ꯑꯃ ꯊꯥꯏꯅ ꯀꯥꯟꯒꯤ ꯄꯨꯈ꯭ꯔꯤ ꯃꯆꯥ ꯑꯃ ꯂꯩꯔꯀꯥꯟꯗ ꯊꯣꯡꯒꯥꯒ ꯊꯝꯃ ꯀꯥꯟ ꯊꯔꯣ ꯊꯝꯕꯥꯜ ꯁꯥꯠ ꯂꯩ
ꯑꯧ ꯑꯧ ꯑꯦ ꯑꯦ ꯅꯪꯗꯨꯗꯤ ꯊꯥꯏꯅꯒꯤ ꯑꯥ
ꯑꯗꯨꯅꯦ ꯑꯩ ꯋꯥꯈꯜꯂꯣꯟꯁꯨ ꯈꯔ ꯑꯩꯒꯤ ꯑꯩꯅ ꯇꯝꯖꯔꯛꯏꯕ ꯁꯕꯖꯦꯛꯁꯤꯁꯨ ꯑꯗꯨꯝ ꯄꯨꯋꯥꯔꯤꯒ ꯃꯔꯤ ꯂꯩꯅꯕ ꯁꯕꯖꯦꯛꯅꯤꯅꯅꯦ ꯑꯗꯨꯝ ꯏꯁꯥꯁꯦ ꯑꯗꯨ ꯑꯗꯨꯒ ꯑꯗꯨꯝ ꯁꯥꯒꯣꯟꯅꯔ ꯂꯩꯅꯤꯡꯉꯦꯕ ꯑꯗꯨꯅ ꯑꯩꯅ ꯈꯜꯂꯤꯁꯦ ꯄꯨꯈ꯭ꯔꯤꯁꯦ ꯍꯦꯛ ꯆꯪꯉꯛꯄꯗꯅꯦ ꯌꯥꯝ ꯃꯇꯦꯛ ꯀꯨꯅ ꯂꯩꯕ ꯄꯨꯈ꯭ꯔꯤ ꯑꯗꯨꯒꯅꯦ ꯑꯩꯅ ꯄꯥꯝꯁꯦ ꯉꯥꯅꯨ ꯑꯉꯧꯕꯗꯣ ꯚꯥꯏ
ꯑꯧ ꯑꯦ ꯀꯩꯅꯣ ꯅꯪꯗꯤ ꯀꯩ ꯀꯩꯅꯣ ꯖꯥꯠ ꯖꯥꯠ ꯌꯥꯝꯅ ꯈꯜꯂꯝꯃꯤꯅ
ꯊꯝꯕꯥꯜ ꯃꯔꯛꯇꯨꯗ ꯉꯥꯅꯨ ꯑꯃꯧꯕꯅꯅꯦ ꯉꯥꯒ ꯆꯥꯕ ꯋꯥ ꯑꯗꯨꯗ ꯌꯦꯡꯕ ꯌꯥꯝ ꯅꯨꯡꯉꯥꯏ ꯍꯥꯏꯕ
ꯑꯥ ꯑꯦ ꯅꯪꯅ ꯉꯥꯅꯨ ꯑꯅꯧ ꯑꯉꯧꯕ ꯍꯥꯏꯔꯤꯁꯦ ꯉꯉꯥ ꯑꯣꯏꯗꯣꯏ ꯅꯠꯇ꯭ꯔꯣ
ꯍꯣꯏ ꯑꯆꯧ ꯑꯆꯧꯕ
ꯑ ꯑꯆꯧꯕꯗꯣ ꯎꯝ ꯎꯝ
ꯌꯦꯡꯕꯗ ꯍꯥꯎꯗꯧꯕ ꯍꯦꯛ ꯌꯦꯡꯕꯗ ꯍꯥꯎꯗꯧ ꯃꯥꯟꯕꯗꯣ
ꯅꯪꯁꯤꯅꯦꯕ
ꯅꯨꯡꯗꯤꯌꯥ ꯅꯨꯡꯁꯤꯕ ꯑꯗꯨ ꯊꯥꯗꯅꯤꯡꯉꯦ
ꯑꯣ ꯑꯦ ꯑꯗꯨ ꯑꯣꯏꯔꯗꯤ ꯑꯩꯈꯣꯏꯒꯤ ꯑꯉꯥꯡ ꯍꯧꯖꯤꯛꯀꯤ ꯑꯉꯥꯡ ꯅꯨꯄꯥ ꯃꯆꯥꯗꯣ ꯑꯗꯨꯗ ꯇꯥꯟꯅꯔꯒ ꯇꯧꯔꯁꯦ ꯅꯣꯡꯃ ꯅꯪꯅ ꯍꯦꯛꯇ ꯑꯗꯨꯝ ꯑꯩꯈꯣꯏ ꯌꯨꯝꯗ ꯂꯥꯛꯑꯣꯕꯀꯣ ꯑꯗꯨ ꯂꯥꯛꯇ꯭ꯔꯤꯉꯩꯗ ꯏꯕꯥꯅꯤ ꯄꯥꯎ ꯍꯥꯟ ꯐꯥꯎꯅꯔꯁꯤ ꯁꯦ ꯑꯗꯨꯒ ꯑꯗꯨꯏ ꯑꯉꯥꯡꯗꯨꯁꯨ ꯑꯩꯈꯣꯏꯗ ꯑꯗꯨꯝ ꯀꯧꯔꯒ ꯂꯩꯔꯝꯃꯒꯦ ꯑꯩꯈꯣꯏꯅ ꯈꯜꯂꯤꯕꯁꯤꯒ ꯑꯗꯨꯒ ꯃꯥꯅ ꯈꯜꯂꯤꯕꯁꯤꯒ ꯆꯥꯟꯅꯗꯕ ꯂꯩꯌꯦꯕꯀꯣ ꯑꯩꯈꯣꯏꯅ ꯈꯜꯂꯤꯕ ꯋꯥꯈꯜꯂꯣꯟꯁꯤꯒ ꯖꯒꯥꯒ ꯆꯥꯟꯅꯗ꯭ꯔꯗꯤ ꯑꯃꯨꯛꯀ ꯌꯦꯛꯄꯗꯣ ꯌꯥꯔꯣꯏꯗꯣꯏꯅꯦꯕ ꯑꯗꯨ ꯃꯑꯣꯡ ꯏꯇꯥ ꯇꯥꯔꯣꯏꯗꯣꯏꯕꯅꯦꯕ ꯑꯗꯨꯏ ꯃꯇꯥꯡꯗꯨꯁꯨ ꯈꯔ ꯂꯩꯕ ꯑꯥ
ꯑꯗꯨꯒꯅꯦ ꯚꯥꯏ ꯍꯣꯏ ꯍꯣꯏ ꯍꯣꯏ ꯍꯣꯏ ꯑꯩꯅ ꯄꯥꯝꯃꯤꯁꯦ ꯈꯪꯕ꯭ꯔꯥ ꯁꯪꯒꯣꯏ ꯑꯃ ꯁꯪꯒꯣꯏꯁ ꯁꯦ ꯃꯈꯥ ꯁꯪꯒꯣꯏ ꯑꯋꯥꯡ ꯁꯪꯒꯣꯏ ꯑꯗꯩꯗꯤ ꯃꯃꯥꯡ ꯁꯪꯒꯣꯏ ꯑꯍꯨꯝꯃꯛ ꯂꯩꯍꯟꯅꯤꯡꯉꯦꯕꯀꯣ ꯑꯗꯨꯀꯥꯟꯗ ꯑꯩ ꯌꯨꯝꯁꯤꯗ ꯃꯤ ꯑꯃ ꯂꯥꯛꯄ ꯃꯇꯝꯁꯤꯗꯅꯦ ꯏꯃꯨꯡꯗ ꯄꯨꯁꯤꯟꯗꯕꯤꯗ ꯑꯗꯨꯝ ꯃꯃꯥꯡ ꯁꯪꯒꯣꯏꯁꯤꯗꯅꯦ ꯑꯗꯨꯝ ꯃꯌꯥꯝꯒꯤ ꯑꯗꯨꯝ ꯑꯔꯥꯞꯄ ꯃꯤ ꯐꯝꯐꯝ ꯑꯗꯨ ꯐꯖꯅ ꯊꯝꯅꯤꯡꯉꯦ ꯑꯗꯨꯗ ꯃꯑꯣꯡꯁꯦ ꯊꯝꯕꯩ ꯃꯑꯣꯡꯁꯤꯅ ꯑꯩꯅ ꯄꯥꯝꯃꯤꯁꯦ ꯑꯃ ꯀꯥꯟꯒꯤ ꯐꯛꯀꯨꯝꯕ ꯑꯗꯩꯗꯤ ꯑꯩꯈꯣꯏ ꯃ꯭ꯌꯨꯖꯝꯗꯒ ꯊꯝꯅꯕ ꯄꯣꯠ ꯆꯩ ꯃꯌꯥꯝ ꯂꯩꯕꯗꯣ ꯑꯗꯨꯒꯨꯝꯕ ꯑꯔꯤ ꯑꯔꯤꯕ ꯆꯐꯨꯒꯨꯝꯕ ꯑꯩ ꯑꯌꯡꯕ ꯃꯤꯅ ꯌꯦꯡꯕ ꯅꯨꯡꯉꯥꯏꯕꯗꯣ ꯍꯧꯖꯤꯛꯀꯥꯟ ꯌꯦ ꯃ ꯑꯃ ꯂꯥꯎꯕꯤꯐꯝꯝꯃꯒꯁꯦ ꯑꯩ ꯄꯥꯝꯖꯗꯦ ꯑꯩ ꯈꯜꯂꯤꯁꯦ ꯐꯛꯁꯦ ꯐꯖꯅ ꯅꯥꯟꯅ ꯐꯛ ꯑꯊꯥꯕꯗꯣ ꯈꯪꯕ꯭ꯔꯥ ꯂꯨꯍꯣꯡꯕꯗ ꯂꯨꯍꯣꯡꯕꯗ ꯕꯣꯔꯅꯒ ꯐꯝꯅꯕ
ꯈꯪꯉꯤ ꯈꯪꯉꯤ ꯚꯥꯏ ꯈꯪꯉꯤ ꯑꯥ ꯑꯥ
ꯊꯥꯔꯒꯅꯦ ꯑꯗꯨꯒ ꯊꯣꯡꯕꯝ ꯑꯃꯁꯨ ꯊꯝꯒꯦꯅ ꯈꯜꯂꯦ ꯍꯥꯏꯗꯤ ꯑꯗꯨꯝ ꯂꯥꯎꯅ ꯃꯤ ꯃꯤ ꯃꯤ ꯑꯃ ꯂꯥꯛꯄ ꯃꯇꯝꯗ ꯆꯥꯒꯨꯝꯕ ꯑꯃ ꯂꯣꯟꯈꯠꯂꯒ ꯑꯗꯨꯝ ꯑꯆꯥꯛꯄꯣꯠ ꯑꯃ ꯆꯥꯃꯤꯟꯅꯕ ꯌꯥꯕꯒꯤ ꯃꯑꯣꯡꯗꯣ
ꯍꯩ ꯃꯥ ꯑꯗꯨꯒꯨꯝ ꯑꯗꯨꯅꯦ
ꯑꯗꯩ ꯁꯨꯃꯥꯏꯅ ꯏꯃꯥꯟꯅꯕꯤꯒ ꯂꯥꯛꯑꯀꯥꯟꯗ ꯑꯃꯨꯛ ꯃꯤꯗ ꯂꯥꯛꯑꯀꯥꯟꯗ ꯑꯥ ꯏꯃꯨꯡꯗ ꯄꯨꯁꯟꯕꯁꯨ ꯅꯨꯡꯉꯥꯏꯇ ꯆꯥ ꯂꯣꯂꯨꯒꯤ ꯈꯤꯇꯪ ꯂꯩꯔꯝꯃꯣ ꯍꯥꯏꯔꯒ ꯑꯗꯨꯃꯥꯏꯅ ꯐ ꯂꯩꯍꯜꯟꯕꯗ ꯑꯗꯨꯝ ꯇꯜꯂꯦ ꯍꯥꯏꯕ ꯑꯗꯨꯒꯤꯅꯦ ꯑꯩꯅ ꯑꯗꯨꯃꯥꯏꯅ ꯃꯃꯥꯡ ꯁꯪꯒꯣꯏꯗꯨꯗ ꯄꯨꯂꯞ ꯇꯧꯔꯒ ꯆꯥ ꯂꯣꯟ ꯆꯥꯗꯣ ꯂꯣꯟꯃꯤꯟꯅꯔꯒꯀꯣ ꯑꯗ ꯏꯁꯤꯡ ꯏꯁꯤꯡ ꯌꯥꯎꯕ ꯌꯥꯎꯐꯝ ꯄꯥꯗ꯭ꯔ ꯑꯆꯧꯕꯒꯗꯣ ꯂꯣꯏ ꯊꯝꯃꯒꯅꯦ ꯑꯗꯨꯃꯥꯏꯅ ꯇꯧꯒꯦꯅ ꯈꯜꯂꯤꯅꯦ ꯚꯥꯏ
ꯌꯥꯝ ꯉꯥꯎꯖꯕꯅ ꯂꯣꯏꯔꯦ ꯀꯃꯥꯏꯅ ꯇꯧꯅꯤ ꯌꯨꯝꯗꯤ ꯁꯥꯕ ꯂꯣꯏꯔꯦ ꯑꯃꯨꯛ ꯊꯨꯒꯥꯏꯔꯒ ꯑꯃꯨꯛ ꯁꯥꯕꯗꯤ ꯌꯥꯗꯕꯅꯤꯅ ꯀꯃꯥꯏꯅ ꯇꯧꯅꯤ ꯑꯩꯗꯤ ꯑꯁ ꯅꯍꯥꯟꯈꯩ ꯅꯉꯣꯟꯗ ꯈꯔ ꯊꯥꯅꯔꯝꯗꯤ ꯄꯥꯗꯣꯏꯕ ꯑꯩꯁꯨ ꯑꯩꯅ ꯑꯥ
ꯍꯥꯏꯗꯣꯛꯇꯕ ꯈꯪꯕ꯭ꯔꯣ ꯑꯩ ꯍꯥ ꯃꯌꯥꯝꯅ ꯉꯥꯎꯅꯍꯟꯒꯦꯅ ꯇꯧꯕ ꯃꯌꯥꯝꯅ ꯇꯧꯅꯗꯕꯁꯦ ꯌꯥꯝ ꯇꯧꯅꯤꯡꯉꯦꯕ ꯑꯩꯗꯤ
ꯑꯩꯉꯣꯟꯗ ꯉꯍꯥꯛꯇꯪ ꯑꯣꯏꯔꯁꯨ ꯑꯗꯨꯝ ꯈꯪꯍꯜꯂꯝꯕꯗꯤ ꯐꯗꯣꯏꯅꯤ
ꯃꯌꯥꯝꯅ ꯇꯧꯅꯗꯕ ꯈꯔ ꯇꯧꯅꯤꯡꯕ ꯑꯗꯨꯒꯤꯅꯤ
ꯑꯩꯈꯣꯏꯁꯤꯅꯅꯦ ꯃꯄꯥꯟ ꯑꯝꯃꯣꯛ ꯄꯥꯟꯕꯝ ꯌꯦꯡꯉꯤꯉꯩꯗ ꯃꯣꯏ ꯑꯥ ꯑꯪꯒ꯭ꯔꯖꯤ ꯏꯪꯒ꯭ꯔꯖꯤꯒꯤ ꯃꯇꯧ ꯇꯝꯔꯤꯉꯩꯗꯅꯦ ꯂꯣꯏ ꯂꯣꯏꯔꯦ ꯅꯪꯅ ꯍꯥꯏꯔꯤꯕꯗꯣ ꯌꯥꯝꯅ ꯄꯥꯝꯖꯔꯦ ꯑꯩꯁꯨ ꯑꯁ ꯀꯩꯝ ꯀꯥꯏꯗꯦꯁꯦ ꯏꯃꯥꯟꯅꯕ ꯑꯃꯅ ꯑꯗꯨꯃꯥꯏꯅ ꯑ ꯃꯣꯏ ꯃꯌꯨꯝ ꯐꯖꯅ ꯑꯗꯨꯃꯥꯏꯅ ꯂꯩꯕꯁꯨ ꯑꯩ ꯑꯩꯒꯤ ꯌꯨꯝꯒꯨꯝꯕꯗꯤ ꯅꯠꯇ꯭ꯔꯥ ꯑꯩꯅ ꯑꯗꯨꯝ ꯂꯥꯛꯅꯤꯡꯕ ꯃꯇꯝꯗ ꯂꯥꯛꯑꯒ ꯄꯣꯊꯥꯕ ꯌꯥꯏ
ꯑꯗꯨꯅꯦ ꯆꯨꯝꯃꯦ ꯚꯥꯏ ꯑꯗꯨꯒꯅꯦ ꯌꯨꯝ ꯃꯊꯛꯇꯣ ꯚꯥꯏ ꯈꯪꯕ꯭ꯔ ꯑꯃ ꯍꯧꯖꯤꯛꯀꯥꯟꯒꯤ ꯑꯃ ꯃꯩꯉꯥꯟ ꯂꯩꯉꯥꯟꯕꯤ ꯍꯥꯏꯇꯥꯔꯦꯅꯦ ꯑꯗꯨꯝ ꯇꯨꯝꯕ ꯃꯇꯝꯗ ꯌꯦꯡꯈꯠꯗꯕ ꯃꯇꯝꯗ ꯀꯋꯥꯥꯡꯗ ꯀꯩꯅꯣ ꯑꯣꯏꯕꯗꯣ ꯄꯨꯔꯥ ꯑꯇꯤꯌꯥꯒꯤ ꯇꯥꯏꯞꯇ ꯇꯧꯕꯗꯣ ꯊꯥꯗꯣꯛꯄꯒ ꯃ ꯊꯋꯥ ꯆꯊꯣꯛꯄꯒꯕꯗꯣ
ꯀꯔꯝꯕꯅꯣ ꯅꯪꯅ ꯍꯥꯏꯔꯤꯁꯦ
ꯑꯁ ꯑꯗꯨꯝ ꯐꯠꯂꯥꯡꯁꯤꯗꯅꯦ ꯊꯥ ꯊꯧꯍꯟꯃꯤ ꯆꯥꯛꯊ ꯊꯣꯛꯄ ꯃꯥꯜꯂꯦ
ꯑꯣꯍꯣ ꯑꯣ ꯑꯥ ꯑꯥ ꯑꯥ
ꯑꯗꯣ ꯀꯃꯥꯏꯅ ꯇꯧꯔ ꯁꯦꯝꯗꯣꯏꯅꯣ ꯈꯪꯗꯦ ꯑꯩ ꯅꯪꯒꯤ ꯑꯉꯥꯡ ꯇꯥꯟꯅꯐꯝꯗ ꯇꯥꯟꯅꯔꯣꯏ